ꯎꯝ ꯇꯥꯔꯦ ꯇꯥꯔꯦ ꯅꯪ ꯇꯥꯔꯦ
ꯑꯩꯅ ꯉꯥꯡꯕꯁꯨ ꯇꯥꯔꯦ
ꯇꯥꯔꯦ
ꯍꯣꯏ ꯍꯣꯏ ꯌꯥꯔꯦ ꯌꯥꯔꯦ ꯀꯥꯏꯗꯧꯔꯤꯅꯣ
ꯑꯁ ꯑꯩꯁꯦ ꯀꯣꯟ ꯐꯦꯡꯗꯣꯛꯎꯔꯦ ꯑꯗꯨꯒ ꯀꯩꯀꯥ ꯍꯩ ꯀꯀꯥ ꯍꯦꯛꯄ ꯆꯠꯂꯨꯒꯦ ꯇꯧꯔꯤꯌꯦ
ꯑꯧ ꯍꯑꯗꯨ ꯑꯩ ꯈꯔ ꯍꯧꯕꯤꯔꯝꯃꯣ ꯑꯩꯁꯨ ꯌꯥꯎꯒꯦ
ꯌꯥꯎꯁꯦ ꯄꯨꯟꯅ ꯆꯠꯃꯤꯟꯅꯁꯦ ꯑꯥ ꯍꯦꯛꯇꯣꯏꯅꯦ ꯑꯩ ꯏꯊꯟꯗ ꯍꯦꯛꯄ ꯌꯥꯔꯣꯏꯌꯦ ꯄꯨꯟꯅ ꯆꯠꯃꯤꯟꯅꯗ꯭ꯔꯗꯤ ꯌꯥꯔꯣꯏꯌꯦ
ꯄꯨꯒꯤꯖꯦ
ꯎꯝ ꯑꯗꯨꯒ ꯆꯩ ꯑꯃꯒ ꯄꯨꯗ ꯌꯥꯔꯣꯏ ꯆꯩ ꯑꯗꯣ ꯆꯨꯁꯟꯕ ꯌꯥꯕꯗꯤ ꯄꯣꯔꯛꯑꯣ ꯍꯥꯏꯗꯤ ꯆꯨꯅꯦꯕ
ꯍꯣꯏ ꯆꯨ ꯁꯟꯗ ꯌꯥꯕ ꯑꯃ ꯄꯨꯔꯛꯑꯒꯦ ꯆꯨꯒꯦ ꯆꯨꯖꯔꯨꯖꯅꯨ ꯌꯥꯝ ꯅꯥꯟꯕ ꯅꯠꯇꯦ ꯍꯜꯂꯛꯒ ꯑꯃꯨꯛ ꯆꯥꯝꯊꯣꯛꯑ ꯆꯥꯗꯣꯏꯅꯤ
ꯃꯥꯅꯦ ꯑꯗꯨ ꯆꯩꯗꯤ ꯑꯁꯥꯡꯕ ꯑꯃ ꯇꯧꯗ ꯌꯥꯔꯣꯏ ꯆꯩꯗꯤ ꯑꯁꯥꯡꯕꯗꯤ ꯀꯥꯏꯗꯒꯤ
ꯑꯁꯥꯡꯕꯁꯦ ꯍꯣꯔꯦꯟ ꯀꯃꯥꯟ ꯔꯨꯝꯗ ꯀꯥꯡꯈꯟ ꯆꯩꯈꯣꯛ ꯂꯩꯕ꯭ꯔꯥ ꯌꯦꯡꯒꯦ ꯂꯩꯇ꯭ꯔꯒꯅ ꯊꯣꯛꯄ ꯑꯃ ꯇꯧꯔꯁꯦ ꯑꯁ꯭ꯋꯥꯏꯗꯒꯤꯔ ꯀꯩꯅꯣ
ꯑꯗꯨ ꯀꯥꯗ ꯂꯩꯌꯦ ꯑꯗꯨ ꯀꯔꯤꯝ ꯆꯩ ꯑꯃꯇ ꯂꯩꯇꯦ
ꯑꯩꯈꯣꯏ ꯁꯤꯗ ꯆꯩ ꯃꯇꯠ ꯃꯔꯥꯡ ꯂꯩ
ꯆꯩ ꯑꯗꯨ ꯌꯥꯝ ꯇꯦꯟꯕ꯭ꯔ ꯀꯩꯅꯣꯝ ꯇꯧꯕꯅꯦ ꯀꯥꯗ ꯂꯩꯕꯗꯨꯗꯤ
ꯑꯥ
ꯍꯣꯏꯁꯦ ꯂꯝꯕꯤꯗꯒ ꯍꯣꯔꯦꯟ ꯇꯥꯕ꯭ꯔꯅ ꯍꯦꯛ ꯌꯦꯡꯉꯁꯨ ꯌꯦꯡꯉꯁꯤ
ꯋꯥ ꯑꯁꯥꯡꯕ ꯑꯃꯅ ꯍꯥꯏꯗꯠꯀꯗꯕꯅꯦ ꯋꯥꯅ ꯍꯥꯏꯕ꯭ꯔꯥ ꯑꯩꯅ ꯍꯥꯏꯕ꯭ꯔꯥ ꯑꯝ ꯇꯧꯔꯕ ꯑꯗꯨꯒ
ꯎꯝ ꯍꯣꯏ
ꯀꯩꯅꯣ ꯍꯣꯏꯕꯨ ꯀꯩꯅꯣ ꯑꯗꯣ ꯑꯩ ꯃꯤꯠꯁꯦ ꯃꯤꯠꯁꯦ ꯇꯨꯝꯅꯤꯡꯕꯅ ꯇꯨꯝꯅꯤꯡꯕꯅ
ꯅꯪ ꯊꯕꯛ ꯆꯦꯃꯟꯈ꯭ꯔꯦꯪ ꯑꯍꯤꯡ ꯇꯨꯝꯗ꯭ꯔꯦ
ꯃꯤꯠꯁꯦ ꯄꯥꯡꯕ ꯉꯝꯗ꯭ꯔꯦ ꯑꯩ ꯂꯥꯏꯔꯤꯛ ꯄꯥꯕꯁꯨ ꯅꯠꯇꯦ ꯇꯧꯏꯁꯦ
ꯀꯩꯅꯣ ꯇꯧꯔꯣ ꯑꯌꯨꯛꯀꯤ ꯆꯥꯛꯇꯣ ꯎꯇꯤ ꯊꯣꯡꯕꯅꯤꯗꯅꯀꯣ
ꯍꯩꯃꯥ ꯀꯩꯅꯣ ꯉꯁꯤ ꯎꯇꯤꯔꯣ ꯉꯁꯤ ꯁꯟꯗꯦꯅꯦꯅ ꯑꯃꯨꯛ ꯇꯧꯔꯕꯣ
ꯑꯣ ꯎꯇꯤ ꯎꯇꯤꯗꯤ ꯅꯪ ꯉꯟꯇꯥ ꯆꯥꯊꯣꯛ ꯑꯃꯨꯛ ꯇꯨꯝ ꯎꯏꯕ ꯇꯨꯝꯕ ꯅꯨꯡꯉꯥꯏꯔꯅꯤ
ꯀꯩꯒꯤꯅꯣ ꯅꯪꯅ ꯑꯗꯨꯒ ꯀꯩꯅꯣ ꯆꯠꯇꯔꯤꯗꯨꯕꯣ ꯂꯥꯏ ꯈꯨꯔꯨꯝꯕ
ꯆꯠꯇꯣꯏꯅꯦ
ꯅꯪ ꯑꯗꯨꯁꯨ ꯆꯠꯇꯣꯏꯅꯦ ꯅꯪꯒꯤ ꯊꯕꯛ ꯃꯌꯥꯝꯁꯤꯁꯨ ꯅꯪꯁꯨ
ꯍꯣꯏ ꯄꯨꯡ ꯑꯁ ꯇꯔꯦꯠ ꯃꯈꯥꯏ ꯅꯤꯄꯥꯟꯗꯒꯤ ꯍꯧꯔꯝꯗꯧ ꯃꯥꯜꯂꯦ ꯑꯗꯨ ꯅꯤꯄꯜꯗ ꯑꯗꯨꯝ ꯆꯠꯂꯒꯦ ꯇꯧꯕꯅꯦ
ꯃꯥ ꯑꯗꯨꯗꯤ ꯕꯕꯥ ꯍꯦꯛꯎꯨꯗ ꯌꯥꯔꯔꯣꯏꯌꯦ
ꯎꯝ
ꯅꯪ ꯀꯦꯝꯒ ꯍꯥꯏ ꯄꯣꯠ ꯅꯠꯇꯦꯅꯦ
ꯑꯗꯨꯝ ꯅꯪꯅꯦꯅ ꯇꯧꯕꯅꯤꯗ
ꯂꯣꯏꯖꯨ ꯂꯣꯏꯁꯟꯗꯦ ꯍꯥꯟꯅ ꯂꯣꯏꯁꯜꯂꯣ ꯆꯜꯂꯣ ꯑꯗꯨꯗꯤ
ꯍꯣꯏ ꯂꯣꯏꯁꯤꯜꯂ ꯂꯩꯔꯒ ꯑꯗꯨꯝ ꯍꯣꯔꯦꯟ
ꯍꯦꯛꯎꯔ ꯂꯣꯏꯔꯦ ꯑꯗꯨꯒ ꯅꯪ ꯑꯗꯨꯝ ꯆꯠꯆꯒꯤ ꯌꯥꯅꯕ
ꯍꯣꯏ ꯃꯤ ꯈꯔꯗꯤ ꯊꯣꯛꯄꯨ ꯊꯣꯛꯈ꯭ꯔꯕ ꯀꯩꯅꯣꯝꯇꯧ
ꯑꯥ ꯄꯨꯡꯖꯤ ꯌꯥꯔꯦ ꯇꯔꯦꯠ ꯇꯥꯔꯦ ꯑꯗꯨꯅꯅꯦ ꯅꯣꯏꯖꯦ ꯑꯀꯛꯅꯕ ꯄꯨꯡ ꯑꯃ ꯊꯝꯗ꯭ꯔꯥ
ꯊꯝꯗꯤ ꯊꯝꯕꯅꯦ ꯑꯗꯣ ꯍꯥꯏꯗꯤ ꯑꯗꯨꯝ ꯃꯔꯛꯇ ꯆꯪꯉꯕꯨꯗꯤ ꯌꯥꯕꯨꯗꯤ ꯌꯥꯏꯌꯦ
ꯑꯗꯨ ꯇꯟꯗꯕ꯭ꯔꯥ ꯃꯔꯛꯇ ꯆꯪꯕꯗꯤ
ꯇꯟꯕꯨꯗꯤ ꯇꯜꯂꯦ ꯃꯤꯅ ꯃꯤꯅ ꯁꯨꯝ ꯌꯦꯡꯉꯛꯑꯦ ꯇꯜꯂꯦ ꯍꯥꯏꯗꯤ ꯊꯦꯡꯕꯒꯤ
ꯍꯣꯏ ꯅꯣꯏ ꯆꯦꯅ ꯂꯧꯕꯤ ꯍꯥꯏꯕ ꯐꯨꯔꯤꯠꯇꯣ ꯂꯤꯠꯂꯨꯗꯅ
ꯍꯣꯏ ꯌꯥꯏꯌꯦ ꯑꯗꯨꯗꯨꯅ ꯈꯔ ꯃꯁꯥ ꯃꯎ ꯅꯥꯟꯕꯅꯦ
ꯅꯥꯜꯂꯦ
ꯑꯦ ꯑꯍꯥꯎꯕꯤ ꯂꯥꯛꯈ꯭ꯔꯦ ꯍꯧꯖꯤꯛ ꯑꯍꯥꯎꯕꯤ ꯊꯧꯖꯟꯒ꯭ꯔꯦ
ꯑꯣ ꯑꯁ ꯌꯥꯝ ꯐꯔꯦ ꯑꯗꯣꯏꯗꯤ ꯃꯥꯅ ꯇꯧꯔꯗꯤ ꯈꯇꯪ ꯅꯨꯡꯉꯥꯏꯖꯔꯦ
ꯍꯣꯏ
ꯆꯥꯛ ꯆꯥꯗ꯭ꯔꯤꯕꯥꯎꯗ ꯊꯕꯛꯁꯦ ꯂꯣꯏꯊꯣꯛꯑꯕ ꯑꯗꯨꯒ ꯂꯥꯏꯔꯤꯛ ꯄꯥꯔꯝꯗꯥꯏꯗ ꯇꯨꯝꯒ꯭ꯔꯕ
ꯆꯥꯛꯆꯥ ꯃꯥꯡꯗ ꯂꯥꯏꯔꯤꯛ ꯄꯥꯔꯝꯗꯥꯏꯗ ꯇꯨꯝꯒ꯭ꯔꯕꯕ
ꯃꯥꯅꯦ ꯇꯨꯝꯒꯤꯗꯣꯏꯅꯦ
ꯍꯣꯏ ꯇꯨꯝ ꯅꯪ ꯅꯪꯖꯦ ꯄꯨꯔꯥ ꯃꯀꯨ ꯑꯣꯜꯂꯦ ꯌꯥꯗ꯭ꯔꯦ
ꯑꯩ ꯍꯥꯠꯀꯦ ꯍꯥꯏꯔꯅꯤ ꯀꯩꯅꯣꯅ ꯏꯃꯥꯟꯅꯕꯤꯗꯨꯅ
ꯍꯥꯏꯔꯅꯤ ꯃꯥ ꯌꯥꯝ ꯁꯥꯎꯔꯕꯅꯦ ꯏꯕꯥꯅꯤꯗ
ꯑꯪꯀꯥ ꯍꯣꯠꯄ ꯇꯥꯛꯑꯣ ꯍꯥꯏꯔꯒ
ꯎꯝ ꯁꯥꯎꯕꯅ ꯂꯣꯏꯔꯕꯅꯦ ꯃꯥ
ꯄꯦꯜꯂꯕꯅꯦ ꯃꯥꯥ ꯂꯣꯏꯅ ꯂꯣꯏꯅ ꯄꯦꯜꯂꯕꯅꯤ
ꯇꯧꯔꯤꯖꯦ ꯊꯕꯛꯁꯦ ꯃꯥꯁꯨ ꯆꯤꯜꯂꯤꯕ ꯃꯥꯖꯨ ꯀꯣꯏꯕ ꯂꯥꯡꯕ ꯆꯠꯅꯤꯡꯕꯒꯤ
ꯎꯝ
ꯑꯈꯣꯏꯖꯨ ꯆꯤꯟꯕ ꯑꯈꯣꯏꯒꯤ
ꯑꯆꯥꯄꯣꯠ ꯌꯥꯝ ꯆꯥꯅꯤꯡꯉꯦ
ꯑꯆꯥꯄꯣꯠ ꯑꯁ ꯑꯆꯥꯄꯣꯠ ꯆꯥꯗ꯭ꯔꯣꯕꯅꯤ ꯆꯥꯗ꯭ꯔꯣꯕꯅꯦ ꯅꯪ ꯀꯔꯤꯝ ꯈꯜꯂꯨꯔꯅꯨꯑꯣ
ꯉꯥꯏ ꯉꯝꯗꯦ
ꯇꯧꯔꯤꯖꯦ ꯄꯩꯈꯥꯗꯣ ꯗꯦꯠ ꯄꯨꯔꯥ ꯂꯣꯏꯕꯗꯣ ꯀꯌꯥꯗꯅꯣ
ꯀꯨꯟ ꯃꯥꯄꯜꯂ ꯀꯨꯟ ꯅꯤꯄꯥꯥꯟꯂ ꯑꯣꯏꯕꯅꯤ
ꯑꯗꯨꯗꯤ ꯄꯨꯔꯥ ꯁꯤꯒꯤ ꯊꯥꯁꯤꯅꯅꯤꯅꯦꯀꯣ
ꯃꯥꯅꯦ
ꯊꯥ ꯃꯄꯨꯝ ꯑꯃ ꯎꯝ ꯊꯥ ꯃꯄꯨꯝ ꯑꯃ ꯇꯧꯋꯤꯅꯦ
ꯎꯝ
ꯊꯥ ꯃꯄꯨꯡ ꯑꯃꯝ ꯇꯧꯏꯖꯦ ꯀꯩ ꯑꯁ ꯀꯩꯅꯣꯅꯦ ꯃꯔꯤ ꯈꯛꯇꯅꯤ ꯅꯠꯇ꯭ꯔꯥ
ꯎꯝ ꯃꯥꯅꯦ ꯃꯥꯅꯦ ꯑꯗꯨ ꯐꯠꯇ꯭ꯔꯣ ꯅꯨꯡꯉꯥꯏꯇ꯭ꯔꯣ ꯀꯩꯅꯣꯅꯦ
ꯃꯥꯅꯦ ꯍꯥꯏꯗꯤ ꯎꯝ ꯂꯦ ꯃꯇꯝ ꯂꯦꯟ ꯂꯦꯟꯗꯅ
ꯑꯗꯣ ꯑꯈꯣꯏ ꯄ꯭ꯔꯦꯛꯇꯤꯀꯦꯜꯒꯤ ꯑꯦꯛꯖꯥꯝꯗꯣ ꯑꯗꯨꯗꯤ ꯒꯦꯞ ꯀꯌꯥ ꯀꯌꯥ ꯄꯤꯖꯥꯅꯣ
ꯑꯗꯨ ꯈꯪꯗꯦ ꯑꯗꯨꯒꯗꯣ ꯑꯝꯇ ꯌꯦꯡꯕꯖꯥꯠ ꯅꯠꯇꯦꯅ ꯑꯩꯅ ꯇꯧꯔꯤꯖꯦ
ꯑꯗꯨ ꯑꯣꯏꯅ ꯍꯩꯇꯗꯅ ꯇꯣꯛꯀꯅꯤꯀꯣ ꯚꯥꯏꯚꯥꯒ ꯍꯪꯉꯛꯄꯗ ꯐ꯭ꯂꯣꯞ ꯆꯠꯂꯕ ꯀꯩ ꯃꯇꯥꯡꯗ ꯚꯥꯏꯚꯥ ꯍꯪꯉꯛꯇꯣꯏꯖꯥꯠꯅꯣ ꯑꯗꯨꯏ ꯃꯇꯥꯡ ꯀꯩꯕꯨ
ꯑꯗꯨꯏ ꯃꯇꯥꯡꯗꯣ ꯗꯨꯝ ꯍꯥꯏꯗꯤ ꯀꯩꯗꯧꯕꯒꯤ ꯄꯣꯠꯊꯣꯛ ꯍꯦꯟꯒꯠꯂꯤꯅꯣ ꯇꯥꯊꯕ ꯌꯥꯗꯦ ꯀꯥꯏꯅ ꯑꯥ ꯍꯥꯏꯕꯅꯦ ꯎꯝ ꯑꯗꯨꯗꯨꯒ ꯑꯩꯗꯤ ꯀꯩꯅꯣꯁꯦ ꯂꯩꯕꯥꯛꯁꯦ ꯑꯃꯒ ꯑꯃꯒ ꯃꯈꯜ ꯃꯥꯟꯅꯗ꯭ꯔꯤꯖꯦ ꯑꯃꯅ ꯁꯤꯟꯕ ꯑꯃꯅ ꯍꯦꯟꯅ ꯌꯥꯛꯄ ꯑꯣꯏꯔꯤꯖꯦ ꯀꯩꯒꯤꯅꯣ ꯃꯔꯝ ꯄꯤꯌꯨ
ꯎꯝ
ꯑꯗꯨꯒ ꯍꯥꯏꯗꯤ ꯃ ꯑꯁꯤꯟꯕ ꯂꯩꯕꯥꯛꯇꯅ ꯀꯩꯀꯩ ꯊꯥꯕ ꯄꯛꯅꯩ ꯁꯤꯟꯗꯕꯗꯅ ꯀꯩ ꯄꯛꯅꯩ
ꯍꯥꯏꯕꯅꯆꯤꯡꯕ
ꯍꯥꯏꯕꯅꯆꯤꯡꯕ ꯀꯃꯥꯏꯅ ꯁꯤꯜꯂꯤꯗꯣ ꯐꯍꯟꯒꯅꯤ
ꯑꯧ ꯌꯥꯝꯅ ꯍꯥꯏꯗꯤ ꯏꯁꯥꯖꯦ ꯂꯣꯏꯔꯦꯍꯦ ꯃꯁꯥꯁꯀ ꯇꯧꯔꯗꯤ ꯅꯨꯡꯉꯥꯏꯕꯅ ꯂꯣꯏꯔꯅꯤ ꯀꯅꯥꯅꯣꯝꯅ
ꯀꯅꯥꯅꯣꯝ ꯅꯦꯛꯑ ꯇꯧꯍꯜꯂꯁꯤꯔꯥ ꯅꯪ
ꯑꯗꯣ ꯅꯪꯀꯣ ꯅꯪꯗꯤ ꯊꯥꯏꯅꯀꯣ ꯑꯃ ꯁꯥꯡꯅ ꯇꯤꯡꯊꯣꯛꯑ ꯑꯉꯥꯡꯅ ꯅꯥꯡꯒꯟꯗꯒ ꯅꯦꯠꯍꯟꯕꯗꯣ
ꯑꯥ ꯑꯥ ꯈꯪꯉꯦ ꯈꯪꯉꯦ
ꯑꯗꯨꯒꯨꯝꯕꯗꯣ ꯇꯧꯔꯛꯄ꯭ꯔꯣ
ꯊꯥꯏꯅꯕꯨꯗꯤ ꯑꯩꯈꯣꯏ ꯃꯁꯦꯟ ꯍꯥꯏꯗꯤ ꯑꯩꯈꯣꯏ ꯑꯉꯥꯡ ꯑꯣꯏꯔꯤꯀꯥꯟꯗ ꯑꯩꯈꯣꯏ ꯃꯁꯦꯟ ꯅꯦꯠꯅꯩꯌꯦ ꯑꯗꯣ ꯑꯍꯟꯅꯗꯤ ꯌꯥꯝ ꯉꯥꯡꯉꯦ ꯐꯠꯇꯕꯅꯦꯅ
ꯐꯠꯇꯕ ꯂꯥꯏꯔꯤ ꯏꯕꯦꯝꯃ ꯑꯩꯗꯤ ꯑꯗꯨ ꯉꯝꯗꯦ ꯑꯗ ꯑꯩꯅ ꯈꯜꯂꯤꯅꯦ ꯍꯥꯏꯗꯤ ꯁꯨꯝ ꯍꯧꯖꯤꯛ ꯈꯜꯂꯣꯕ ꯆꯥꯎꯒ꯭ꯔꯕ ꯑꯉꯥꯡꯗꯨꯅ ꯅꯦꯠꯊꯕ ꯀꯥꯏꯖꯦ ꯌꯦꯡꯉꯨꯅꯦ ꯄꯤꯇꯨꯖꯨ ꯑꯣꯏꯗꯦ ꯑꯉꯥꯡꯗꯣ
ꯎꯝ ꯑꯩꯈꯣꯏ ꯑꯗꯥꯏꯗ ꯃꯤ ꯆꯠꯄ ꯉꯝꯗꯕ ꯃꯤ ꯂꯩꯌꯦꯕ ꯑꯗꯨꯃꯥꯏꯅ ꯅꯦꯠꯍꯜꯂꯨꯕꯗꯒꯤ
ꯑꯣ
ꯀꯩꯅꯣ ꯇꯧꯕꯖꯥꯠꯅꯤ ꯃꯔꯤ ꯁꯣꯛꯈꯤꯕꯖꯥꯠꯅꯤꯗ
ꯅꯦꯠꯐꯝꯗꯣ ꯁꯣꯏꯔꯝꯃꯅꯤꯌꯦ
ꯎꯝ ꯍꯥꯏꯗꯤ ꯁꯤꯡꯂꯤ ꯇꯠꯄ꯭ꯔꯥ ꯈꯪꯗꯦꯕ ꯃꯥꯏꯗꯣ
ꯃꯥꯅꯦ ꯑꯉꯥꯡꯗꯨꯁꯨ ꯈꯪꯕ ꯅꯠꯇꯦ ꯃꯣꯏ ꯅꯦꯠ ꯂꯣꯅ ꯅꯦꯠ ꯆꯩꯅꯤꯗꯣ
ꯎꯝ ꯑꯗꯨꯃꯥꯏꯅ ꯆꯤꯡꯗ ꯑꯣꯖꯥ ꯑꯣꯏꯔꯨ ꯑꯥ ꯆꯤꯡꯗ ꯖꯥ ꯑꯣꯏꯔꯨꯕꯅꯦꯕꯀꯣ ꯃꯥꯥꯁꯦ
ꯑꯥ
ꯆꯤꯡꯗ ꯑꯣꯖꯥ ꯑꯣꯏ ꯆꯠꯂꯒ ꯃꯥꯁ ꯌꯥꯝ ꯋꯥꯏ ꯈꯣꯠꯂꯤ ꯀꯥꯏ ꯇꯧꯔꯒ ꯃꯤ ꯑꯃ ꯀꯥꯈꯠꯂ ꯅꯦꯠꯍꯟꯒꯤꯕꯖꯥꯠꯅꯦ ꯑꯗꯒꯤ ꯃꯥꯗꯣ ꯆꯠꯄ ꯉꯝꯗꯕꯒꯤ ꯑꯃ ꯐꯝꯃꯀꯥꯟꯗ ꯏꯟꯕꯤꯗꯣ ꯑꯗꯨ ꯐꯝꯃ ꯏꯟꯕꯤꯗꯣ ꯇꯧꯋꯦ ꯑꯗꯨꯗꯨꯒ ꯃꯥ ꯑꯗꯨꯝ ꯑꯗꯨꯝ ꯁꯤꯒ꯭ꯔꯦꯗ ꯃꯥ
ꯑꯣ ꯑꯥꯁ ꯃꯤ ꯃꯄꯥꯡꯒꯟ ꯀꯟꯕ ꯑꯝꯗ ꯅꯦꯠꯍꯜꯂꯝꯃꯅꯤ ꯃꯥꯁꯨ ꯅꯥꯠ__
ꯃꯥ ꯍꯣꯏ ꯑ ꯑꯗꯨ ꯁꯤꯡꯂꯤ ꯇꯠꯈꯤ ꯍꯥꯏꯕ꯭ꯔ ꯀꯩꯅꯣꯝꯃ ꯍꯥꯏꯌꯦꯕ
ꯑꯥꯎ ꯃꯅꯝ ꯅꯨꯡꯁꯤꯕ ꯄꯔꯐ꯭ꯌꯨꯝꯒꯁꯦ ꯄꯥꯝꯖꯒ꯭ꯔꯦꯗ
ꯏꯁ ꯏꯅꯥꯛ ꯈꯨꯟꯕ ꯃꯥꯟꯕꯅꯤꯉꯣ ꯄꯥꯔꯐ꯭ꯌꯨꯝ ꯃꯅꯝ ꯅꯨꯡꯁꯤꯕꯒ ꯆꯥꯏꯕꯁꯦ
ꯎꯝ ꯃꯤꯗꯤꯀꯣ ꯅꯨꯡꯗꯥꯡ ꯋꯥꯏꯔꯝ ꯋꯥꯀꯤꯡ ꯊꯣꯛꯄꯁꯦ ꯅꯥꯟ ꯅꯥꯟ ꯀꯦꯗꯅ ꯃꯅꯝ ꯅꯨꯡꯁꯤꯕ__ ꯄꯔꯐ꯭ꯌꯨꯝꯁꯦ ꯍꯦꯛꯇ ꯆꯥꯏꯗꯅ
ꯆꯥꯏꯌꯦ ꯑꯩꯈꯣꯏꯅ ꯈꯣꯏ ꯀꯣꯏ ꯆꯠꯂꯕꯧ ꯍꯦꯛ ꯆꯥꯏꯕꯤꯗꯦ
ꯑ ꯀ ꯆ ꯋꯥꯀꯤ
ꯅꯍꯥꯃꯨꯛ ꯑꯅꯤ ꯀꯛꯈꯤꯕꯗꯨꯗꯤ ꯆꯥꯏꯊꯣꯛꯎꯗꯅ
ꯀꯛꯑꯦ ꯆꯥꯏꯊꯣꯛꯑꯦ ꯑꯗꯣ ꯌꯥꯝ ꯀꯟꯅ ꯅꯨꯡꯁꯤꯕ ꯑꯣꯏꯗꯦꯗꯤ ꯃꯣꯏ ꯃꯣꯏ ꯍꯥꯏꯗꯤ ꯃꯄꯥꯟ ꯂꯝꯒꯤ ꯃꯤꯁꯤꯡꯁꯤꯅ ꯀꯃꯥꯏꯅ ꯇꯧꯕꯅꯣ ꯈꯪꯗꯦ ꯑꯩꯗꯤ ꯁꯨꯡꯅꯨꯡ ꯅꯨꯡꯁꯤꯗꯦ
ꯃꯣꯏꯒꯤꯗꯗꯤ ꯅꯨꯡꯁꯤꯕ ꯑꯣꯏꯔꯝꯕꯁꯨ ꯌꯥꯏꯌꯦ ꯑꯗꯨ
ꯍꯣꯏ ꯑꯩꯅ ꯑꯩꯅ ꯄꯥꯝꯖꯩꯁꯦ ꯑꯣꯏꯗꯦ ꯑ ꯈꯔ ꯇꯥꯡꯕ ꯄꯣꯠ ꯂꯤꯁꯤꯡ ꯑꯃ ꯄꯤꯕ ꯑꯃ ꯀꯩꯅꯣꯅꯒ ꯇꯧꯕꯗꯣ ꯑꯩꯈꯣꯏ ꯀ꯭ꯂꯥꯁꯇ ꯑꯃ ꯅꯨꯄꯤ ꯑꯃ ꯌꯥꯎꯕꯗꯣ
ꯐꯪꯉꯦ ꯐꯪꯉꯦ
ꯃꯥꯅ ꯌꯣꯟꯕ ꯕ꯭ꯔꯥꯟꯒꯤꯗꯨꯗꯤ ꯈꯔ ꯃꯅꯝ ꯃꯃꯜ ꯇꯥꯡꯉ ꯅꯨꯡꯁꯤꯕ ꯕ
ꯍꯣꯏ ꯃꯥꯅꯦ ꯑꯗꯨꯒ ꯑꯩꯈꯣꯏꯒꯤ ꯎ ꯀꯩꯅꯣ ꯇꯧꯕꯗꯣ ꯅꯨꯄꯤ ꯑꯃ ꯃꯁꯝ ꯀ ꯈꯣꯏꯕꯗꯣ
ꯍꯣꯏ ꯍꯣꯏ ꯑꯗꯨ ꯑꯗꯨꯝ ꯈꯨꯝꯕꯗꯣ
ꯎꯝ
ꯅꯪ ꯅꯃꯥꯟꯅꯕꯤ ꯀꯩꯅꯣ ꯇꯣꯡꯕ ꯈꯣꯡꯎꯞꯇꯨꯁꯨ ꯄꯥꯝꯃꯦ
ꯐꯖꯕꯅꯦ ꯇꯥꯡꯗꯤ ꯇꯥꯡꯕꯅꯦ
ꯎꯝ ꯑꯗꯣ ꯑꯩ ꯇꯧꯔꯔꯣꯏ ꯑꯩ ꯆꯅꯤꯌꯥꯡꯈꯩ ꯄꯤꯕ ꯑꯃ ꯂꯩꯔꯅꯤ
ꯃꯥꯍꯥꯟꯅꯦ ꯑꯁ ꯑꯩꯈꯣꯏ ꯀꯩꯗꯧꯔꯗꯣꯏꯅꯣꯗ ꯌꯥꯝ ꯇꯥꯡꯕ ꯇꯧꯔ ꯑꯩꯈꯣꯏꯗꯤ ꯄꯥꯏꯗꯕꯅꯤ ꯎꯝ ꯃꯣꯏꯅ ꯂꯩꯕꯒꯤ ꯇꯧꯕꯅꯦ
ꯆꯨꯝꯅ ꯇꯣꯡꯅꯕꯩꯗꯕꯨ ꯀꯃꯥꯏꯅ ꯆꯅꯤꯄꯥꯟ ꯄꯤꯒꯦ ꯂꯩꯗꯣꯏꯅꯣ ꯆꯅꯤꯌꯥꯡꯈꯩ ꯄꯤꯕ ꯂꯩꯔꯤꯅꯤ ꯍꯥꯏꯗꯤ
ꯃꯥꯅꯤ ꯌꯥꯝꯅ ꯄꯩꯁꯥꯗꯣ ꯑꯩꯈꯣꯏꯅ ꯊꯣꯛꯇꯅ ꯇꯧꯕ ꯑꯣꯏꯗꯤ ꯐꯕ
ꯃꯥꯅꯦ ꯉꯁꯤꯁꯦ ꯑꯉꯥꯡ ꯇꯨꯏꯁꯟ ꯇꯧ ꯍꯥꯏꯔꯛꯀꯗ꯭ꯔꯥꯁꯨ ꯄꯥꯈꯠꯂꯛꯑꯦ ꯑꯩꯁꯦ ꯀꯩꯒꯤꯅꯣ ꯍꯌꯦꯡꯁꯦ ꯄꯩꯈꯥꯅꯦꯕ ꯃꯣꯏꯒꯤ
ꯑꯦ ꯑꯗꯨꯗꯤ ꯍꯥꯏꯔꯛꯄ ꯌꯥꯏꯌꯦ
ꯌꯥꯏ ꯑꯗꯣ ꯍꯧꯖꯤꯛꯐꯥꯎꯗꯤ ꯐꯣꯟ ꯂꯥꯛꯇꯣꯏꯁꯤꯅꯦ
ꯂꯥꯆꯔꯤ ꯆꯨꯝꯃꯤ
ꯑꯗꯨ ꯑꯩꯅꯗꯤ ꯇꯧꯁꯜꯂꯔꯣꯏꯒꯦ
ꯇꯧꯁꯜꯂꯨꯔ ꯑꯗꯨ ꯅꯪ
ꯑꯗꯣ ꯑꯉꯥꯡꯈꯩꯗꯣ ꯑꯃꯨꯛ ꯐꯦꯜ ꯑꯣꯏꯔꯗꯤ ꯄꯥꯈꯠꯇ꯭ꯔꯣ ꯑꯗꯣ ꯃꯣꯏꯁꯨ ꯃꯁꯥꯅ ꯈꯔ ꯄꯥꯖꯩ ꯌꯥꯏꯗ
ꯑꯁ ꯃꯣꯏꯗꯤꯅꯦ ꯄꯨꯔꯥ ꯑꯣꯖꯥꯗꯨꯒ ꯑꯣꯖꯥꯗꯨ ꯌꯥꯎꯗ꯭ꯔꯗꯤ ꯌꯥꯗꯦ ꯃꯣꯏꯗ
ꯉꯝꯃꯔꯣꯏ ꯃꯣꯏ ꯊꯣꯛꯄ ꯃꯥꯏ ꯇꯧꯖꯔꯅꯤ
ꯍꯥꯏꯗꯤ ꯃꯌꯦꯡ ꯃꯣꯏꯅ ꯄꯥꯕ ꯉꯝꯕ ꯈꯔꯗꯨꯁꯨ ꯄꯥꯖꯗꯦꯕ
ꯑꯧ
ꯑꯗꯨꯝ ꯃꯤ ꯆꯦꯟꯅꯔꯒ ꯑꯗꯨꯝ ꯁꯦꯟꯅꯍꯟꯊꯗꯤ ꯌꯥꯗꯕꯩ ꯇꯥꯏꯞ ꯇꯧꯋꯦꯕ
ꯃꯥꯅꯦ ꯃꯃꯥꯗꯁꯨ ꯅꯨꯡꯉꯥꯏꯔꯕꯅꯦ ꯑꯩ ꯂꯩꯕꯗꯒꯤ ꯑꯩ ꯀꯥꯏꯗꯩ ꯑꯄꯪꯕ ꯅꯨꯄꯤ ꯑꯃꯅꯣ ꯊꯦꯡꯅꯔꯦ ꯐꯔꯦ ꯍꯥꯏꯔꯝꯒꯗ꯭ꯔꯥ ꯈꯪꯗꯦ
ꯍꯔ ꯃꯅꯤ ꯍ ꯍꯥꯏꯔꯝ ꯃꯅꯤ ꯁꯣꯏꯔꯝ ꯃꯔꯣ
ꯆꯠꯂꯣꯏ ꯑꯗꯨꯅ ꯑꯩꯅ
ꯆꯂꯨꯝ
ꯉꯝꯃꯔꯣꯏ ꯍꯥꯏꯗꯤ ꯑꯩꯁꯨ ꯄꯩꯈꯥꯅꯦꯕ ꯃꯣꯏ ꯈꯛꯇ ꯅꯠꯇꯦ
ꯃꯥꯅꯦ ꯅꯪꯒꯤꯁꯨ ꯅꯪ ꯄꯥꯖꯗꯣꯏꯅꯤꯗ
ꯄꯨꯡ ꯑꯅꯤ ꯊ ꯍꯦꯅ ꯇꯧꯔꯤꯏꯁꯦꯕꯨꯥꯎ ꯌꯥꯡꯕꯨ ꯌꯥꯝꯃꯜꯂꯕꯅꯦ
ꯄꯨꯡ ꯑꯃ ꯃꯤꯅ ꯇꯧꯅꯔꯤꯁꯦ
ꯅꯠꯇ꯭ꯔꯒ ꯑꯃ ꯃꯈꯥꯏ ꯀꯥꯏ ꯌꯥꯔꯦꯁ ꯑꯅꯤ ꯀꯥꯏꯅꯒ
ꯍꯣꯏ
ꯑꯅꯤꯅꯤꯅ ꯑꯉꯥꯡꯁꯤꯡꯁꯨ ꯇꯥꯅꯤꯡꯗ꯭ꯔꯔꯤ
ꯆꯥꯅꯤꯡꯗ꯭ꯔꯦ ꯇꯥꯅꯤꯡꯗ꯭ꯔꯦ ꯃꯣꯏ ꯇꯁꯦꯡꯅ ꯇꯥꯅꯤꯡꯗ꯭ꯔꯦ
ꯎꯝ ꯑꯗꯨ ꯅꯪ ꯂꯣꯏꯁꯟꯅꯕ ꯇꯧꯀꯣ
ꯍꯣꯏ ꯇꯧ ꯎꯝ ꯇꯧꯔꯒꯦ
ꯇꯧꯔꯣ ꯇꯧꯔꯣ ꯑꯩ ꯀꯩꯅꯣ ꯊꯝꯃꯒꯦ
ꯑ